ꯍꯜꯂꯣ ꯎꯝ ꯇꯥꯕꯔꯣ ꯇꯥꯏ ꯇꯥꯏ ꯅꯦꯠꯋꯥꯛ ꯅꯨꯡꯉꯥꯏꯇꯕ꯭ꯔꯣ
ꯌꯥꯏꯗ ꯅꯦꯠꯋꯥꯛ ꯃꯔꯛ ꯃꯔꯛꯇ ꯅꯨꯡꯉꯥꯏꯇꯦ ꯍꯧꯖꯤꯛ ꯁꯤ ꯅꯨꯡꯉꯥꯏ ꯅꯨꯡꯉꯥꯏꯌꯦ
ꯎꯝ
ꯅꯣꯏ ꯂꯣꯝꯗꯗꯤ
ꯑꯗꯨꯝ ꯌꯥꯏꯌꯦ ꯌꯥꯝ ꯐꯠꯇꯕꯗꯤ ꯅꯠꯇꯦ
ꯑꯥ ꯑꯥ ꯎꯥ ꯎꯥ
ꯅꯣꯡ ꯆꯨꯕ꯭ꯔꯣ
ꯂꯩꯌꯦ ꯅꯣꯡꯁꯦ ꯍꯧꯖꯤꯛ ꯍꯧꯖꯤꯛꯇꯤ ꯆꯨꯗ꯭ꯔꯦ ꯉꯁꯥꯏ ꯑꯌꯨꯛꯇꯤ ꯌꯥꯝ ꯆꯨꯕꯅꯦ ꯎꯝ ꯕꯥꯔꯣ ꯍꯦꯜꯂꯒ ꯍꯧꯖꯤꯛꯇꯤ ꯀꯔꯤꯁꯨ ꯇꯧꯗ꯭ꯔꯦ ꯎꯝ
ꯅꯨꯃꯤꯠꯁꯦ ꯑꯗꯨꯝ ꯃꯝꯃꯒ ꯂꯩꯕ ꯑꯩꯅ ꯊꯕꯛꯁꯨ ꯁꯨꯗ꯭ꯔꯦ ꯑꯗꯨꯝ ꯍꯤꯞꯄꯒ ꯂꯩꯔꯦ
ꯍꯣꯏ ꯅꯣꯡ ꯆꯨꯔꯒ ꯅꯣꯡ ꯀꯔꯤ ꯍꯥꯏꯁꯤꯔꯥ ꯑ ꯅꯨꯃꯤꯠ ꯁꯥꯗꯗꯤ ꯐꯃꯨꯡꯗ ꯂꯩꯕ ꯅꯨꯡꯉꯥꯏꯒꯅꯤ ꯑꯩꯈꯣꯏꯗꯤ ꯃꯩꯁꯨ ꯂꯥꯛꯇꯕꯅꯤꯅ ꯍꯧꯖꯤꯛ ꯍꯧꯖꯤꯛꯇꯤ ꯍꯧꯖꯤꯛꯇꯤ ꯃꯩ ꯂꯥꯛꯑꯦ ꯉꯁꯥꯏꯗꯤ ꯃꯩ ꯂꯥꯛꯇꯕꯅꯤꯅꯀꯣ
ꯍꯣꯏ ꯍꯣꯏ ꯍꯣꯏ
ꯇꯥꯕꯅ ꯍꯧꯖꯤꯛꯇꯤ ꯃꯥꯏ ꯂꯥꯛ ꯈꯔ ꯅꯨꯡꯉꯥꯏꯌꯦ
ꯑꯩꯈꯣꯏ ꯃꯐꯝꯗꯗꯤ ꯌꯥꯝ ꯁꯥꯕꯗꯤ ꯅꯠꯇꯦ ꯑꯗꯨ ꯑꯣꯏꯔꯁꯨ ꯑꯗꯨꯝ ꯌꯥꯏꯗ
ꯎꯝ ꯑꯩꯈꯣꯏꯗꯤ ꯌꯥꯝ ꯁꯥꯏ ꯀꯔꯤ ꯀꯔꯤ ꯊꯕꯛ ꯇꯧꯔꯒ ꯂꯩꯌꯦ
ꯊꯕꯛ ꯁꯨꯗ꯭ꯔꯦ ꯐꯣꯟ ꯌꯦꯅꯒ ꯑꯗꯨꯝ ꯍꯤꯞꯄꯒ ꯂꯩꯕꯁꯦ ꯊꯕꯛ ꯑꯣꯏꯔꯦ
ꯑ ꯑꯗꯨꯅ ꯍꯦꯟꯅ ꯅꯨꯡꯉꯥꯏꯕꯅꯦ
ꯍꯣꯏꯅꯦ ꯍꯥꯏꯗꯤ ꯊꯕꯛ ꯂꯩꯇꯕ ꯃꯇꯥꯡꯁꯤꯗ ꯃꯩꯇꯩꯔꯣꯟ ꯇ꯭ꯔꯦꯅꯤꯡ ꯇꯧꯅꯕꯒꯤꯁꯨ ꯆꯥꯟꯁ
ꯍꯣꯏ ꯍꯣꯏ ꯌꯥꯝ ꯆꯥꯟꯁ ꯂꯥꯛꯑꯦ ꯑꯗꯨꯝ ꯑꯩꯈꯣꯏꯁꯨꯅꯦ ꯑ ꯁꯨꯃꯥꯏꯅ ꯇꯥꯟꯖꯥ ꯐꯪꯕꯁꯦ ꯌꯥꯝ ꯅꯨꯡꯉꯥꯏꯌꯦ
ꯑꯦ ꯋꯥꯔꯤ ꯁꯥꯅꯤꯡꯉꯩ ꯃꯔꯝ ꯂꯩꯇ꯭ꯔꯁꯨ ꯑꯗꯨꯝ ꯁꯥꯕꯁꯨ ꯇꯦꯂꯦꯟ ꯑꯃꯅꯤ ꯀꯩꯅꯣ
ꯌꯥꯝ ꯅꯨꯡꯉꯥꯏꯌꯦ ꯎꯝ ꯀꯔꯤ ꯃꯊꯦꯟ ꯆꯥꯔꯦ ꯑꯌꯨꯛꯇ
ꯑꯌꯨꯛꯇ ꯀꯥꯡꯁꯣꯏ ꯆꯥꯏꯌꯦ
ꯎꯝ ꯎꯝ
ꯅꯣꯏꯗꯤ
ꯑꯩꯈꯣꯏ ꯑꯩꯈꯣꯏ ꯃꯥꯏꯔꯦꯟ ꯆꯥꯏ ꯀꯨꯝꯁꯤꯒꯤꯀꯣ ꯌꯥꯝ ꯍꯥꯎꯋꯦ ꯑꯩꯈꯣꯏ ꯂꯧꯗꯒꯤ
ꯎꯝ
ꯎꯝ ꯏꯅꯦꯅ ꯄꯨꯔꯛꯄ ꯌꯥꯝ ꯎꯝ ꯌꯥꯝ ꯍꯥꯎꯋꯦ ꯑꯩꯈꯣꯏꯗꯤ ꯆꯤꯡꯗ ꯂꯩꯕꯅꯤꯅ ꯑꯣꯔꯒꯥꯅꯤꯛ ꯈꯛꯇ ꯆꯥꯏꯌꯦꯕ ꯑꯗꯨꯒꯤ ꯌꯥꯝ ꯍꯥꯎꯕꯅꯦ ꯀꯔꯤꯒ ꯀꯔꯤ ꯍꯥꯏꯁꯤꯔꯥ ꯁꯥ ꯆꯥꯗ꯭ꯔꯁꯨ ꯀꯣ
ꯍꯣꯏꯅꯦ ꯑꯗꯨꯅ ꯐꯥꯕꯅꯤꯅꯦ
ꯎꯝ
ꯑ ꯕꯖꯥꯔꯗꯒꯨꯝꯕ ꯀꯩꯊꯦꯜ ꯒꯨꯝꯕꯗ ꯂꯧꯔꯁꯨꯀꯣ
ꯎꯝ
ꯍꯣꯏ ꯚꯦꯖꯤꯇꯦꯕꯜꯁꯅꯤ ꯍꯥꯏꯔꯁꯨ ꯑꯩꯈꯣꯏ ꯃꯤꯠꯅ ꯎꯗꯕꯅꯤꯅ
ꯍꯣꯏ
ꯂꯧ ꯂꯧꯔꯒ ꯆꯥꯔꯤꯕꯅꯦꯕ
ꯎꯝ ꯑꯩꯈꯣꯏꯗꯤ ꯅꯥ ꯀꯩꯅꯣ ꯆꯤꯡ ꯂꯧ ꯇꯧꯕꯅꯤꯅꯀꯣ
ꯍꯣꯏ ꯍꯣꯏ ꯅꯨꯡꯉꯥꯏꯔꯝꯒꯅꯤ
ꯅꯤꯡꯉꯥꯏꯗꯤ ꯍꯣꯏ ꯑꯗꯨꯝ ꯂꯩꯌꯦ ꯕꯖꯥꯔꯗ ꯒꯨꯝꯕ ꯈꯛꯇ ꯑꯣꯏꯔꯦ
ꯎꯝ ꯎꯝ
ꯁꯥ ꯉꯥꯒꯨꯝꯕꯁꯨ ꯈꯨꯟꯗ ꯐꯪꯕꯅꯤꯅ ꯑꯗꯨꯝ ꯕꯖꯥꯔꯗꯤ ꯌꯥꯝꯅꯗꯤ ꯆꯠꯇꯦꯗ
ꯉꯁꯤꯁꯦ ꯀꯩ ꯅꯨꯃꯤꯠꯅꯣ
ꯉꯁꯤ ꯇ꯭ꯌꯨꯁꯗꯦ ꯂꯩꯄꯥꯛꯄꯣꯛ ꯂꯩꯄꯥꯛ
ꯂꯩ ꯂꯩꯕꯄꯣꯛꯄ
ꯂꯩꯄꯥꯛꯄꯣꯛꯄ ꯅꯨꯃꯤꯠꯅꯦ ꯅꯨꯃꯤꯠꯁꯨ ꯂꯣꯏꯅꯃꯛ ꯀꯥꯎꯈ꯭ꯔꯕ꯭ꯔꯣ ꯍꯤꯞꯄꯒꯤ ꯉꯥꯎꯕ ꯑꯣꯏꯔꯝꯒꯅꯦ ꯇꯨꯝꯃꯟꯕꯒꯤ ꯍꯥ ꯑ ꯉꯥꯎꯕ ꯑꯣꯏꯔꯝꯒꯅꯤ ꯐꯨꯠꯕꯣꯜ ꯌꯦꯡꯕ꯭ꯔꯣ
ꯉꯥꯎꯔꯦ ꯉꯥꯎꯔꯦ ꯐꯨꯠꯕꯣꯜ ꯌꯦꯡꯕꯗꯨꯅꯅꯤꯅꯦ ꯍꯧꯖꯤꯛ ꯉꯥꯎꯔꯤꯕꯁꯦ
ꯑꯣ ꯑꯣ ꯑꯩꯈꯣꯏꯁꯨ ꯌꯦꯡꯉꯤꯅꯥ ꯌꯦꯡꯔꯁꯨ ꯑꯥ ꯇꯨꯒꯤꯗꯤ ꯌꯦꯡꯗ꯭ꯔꯦ ꯑꯗꯨ ꯑꯣꯏꯔꯁꯨ ꯑꯝ ꯇꯦꯟ ꯊꯥꯔꯇꯤꯒꯤꯗꯣ ꯑꯗꯨ ꯌꯦꯡꯉꯦ ꯀꯟ ꯀꯟꯅꯥ
ꯕꯣ ꯕꯣꯜꯒꯤ ꯃꯔꯝ ꯈꯪꯅꯕꯗꯤ ꯃꯦꯠꯁ ꯑꯃꯈꯛ ꯌꯦꯡꯉꯒ ꯂꯣꯏꯔꯦ ꯀꯩꯅꯣ
ꯍꯣꯏ ꯍꯣꯏ ꯑꯥ ꯉꯔꯥꯡ ꯖꯄꯥꯟꯒ ꯕ꯭ꯔꯥꯖꯤꯜ ꯑꯥ ꯀꯩꯅꯣ ꯇꯧꯕꯗꯣ ꯀꯅꯥꯗꯥ ꯁꯞꯄꯣꯔꯠ ꯄꯤꯕ꯭ꯔꯥ
ꯑꯩꯗꯤ ꯁꯥꯅꯥꯗ꯭ꯔꯤꯉꯩꯗꯒꯤ ꯈꯪꯉꯤꯗꯥ ꯕ꯭ꯔꯥꯖꯤꯜ ꯀꯩꯅꯣ ꯇꯧꯔꯅꯤꯅ ꯖꯄꯥꯟꯗꯤ ꯄꯣꯔꯅꯤ ꯈꯪꯕꯅꯤꯅ ꯖꯄꯥꯟꯕꯨ ꯁꯞꯄꯣꯔꯠ ꯇꯧꯗ꯭ꯔꯦ
ꯎꯝ ꯑꯩꯗꯤ ꯖꯄꯥꯟꯗ ꯑꯣꯏꯅ ꯁꯞꯄꯣꯔꯠ ꯇꯧꯋꯦꯅꯦ
ꯏꯁ ꯑ ꯑꯐꯥꯎꯕ ꯁ꯭ꯇꯥꯔ ꯄ꯭ꯂꯦꯌꯥꯔ ꯂꯩꯔꯤꯁꯦ ꯈꯪꯗ꯭ꯔꯣ ꯕ꯭ꯔꯥꯖꯤꯜꯗꯗꯤ
ꯂꯩꯥꯌꯦ ꯑꯗꯨ ꯑꯣꯏꯔꯁꯨ ꯅꯨꯡꯁꯤꯗ꯭ꯔꯣ ꯖꯄꯥꯟꯈꯣꯏꯕꯨ
ꯍꯣꯏꯅꯦꯍꯦ ꯅꯨꯡꯁꯤꯌꯦ ꯑꯦꯁꯤꯌꯥꯟꯅꯤꯅ ꯑꯩꯈꯣꯏꯅ ꯁꯞꯄꯣꯔꯠꯗꯤ ꯇꯧꯒꯗꯧꯕꯅꯤ ꯑꯗꯨ ꯑꯣꯏꯔꯁꯨ ꯍꯩꯇꯦ ꯍꯥꯏꯕꯗꯣ ꯈꯪꯕꯅꯤꯅ ꯎꯄꯥꯏ ꯂꯩꯇꯦ
ꯎꯝ ꯑꯗꯣ ꯑꯩ
ꯑꯁꯦꯡꯕꯅꯦ ꯑꯦꯁꯤꯌꯥꯗ ꯂꯩꯕꯁꯤꯡꯗꯤꯀꯣ ꯂꯥ ꯖꯄꯥꯟꯕꯨ ꯁꯞꯄꯣꯔꯠ ꯇꯧꯒꯗꯧꯕꯒꯤ ꯋꯥ ꯑꯗꯨ ꯑꯣꯏꯔꯁꯨ ꯃꯣꯏꯁꯤ ꯁ꯭ꯀꯤꯜ ꯂꯩꯗꯕꯅꯤꯅ ꯎꯄꯥꯏ ꯂꯩꯇꯦ
ꯎꯝ ꯅꯨꯡꯁꯤꯕꯗꯣ ꯑꯗꯨ ꯑꯣꯏꯔꯁꯨꯀꯣ ꯑꯩꯗꯤ ꯂꫭ ꯑ ꯎꯝ ꯍꯣꯏ ꯍꯣꯏ ꯃꯥ ꯌꯥꯝ ꯅꯨꯡꯁꯤꯌꯦ ꯍꯣꯏ
ꯄ꯭ꯂꯦꯌꯥꯔꯁꯤꯡꯗꯤ ꯄꯨꯔꯥ ꯒꯦꯅꯤꯅꯦ
ꯑ ꯖꯄꯥꯟꯒ ꯀꯣꯔꯤꯌꯥꯒꯨꯝ ꯃꯣꯏꯁꯦ ꯀꯣꯔꯤꯌꯥꯟ ꯈꯣꯏꯗꯤ ꯈꯔ ꯅꯨꯄꯤ ꯊꯣꯛꯑꯦꯗꯅ ꯅꯨꯄꯤ ꯈꯔ ꯅꯨꯄꯤ ꯅꯨꯄꯤꯒꯤ ꯑꯥ ꯀꯩꯅꯣꯗ ꯆꯠꯂꯦꯗꯅ ꯑꯗꯨꯒꯤꯅꯤ
ꯑꯥ ꯑꯥ
ꯅꯨꯡꯁꯤꯌꯦ ꯑꯗꯨ ꯑꯣꯏꯔꯁꯨ
ꯍꯥꯏꯗꯤ ꯃꯣꯏꯒꯤ ꯏꯗꯣ ꯈꯔ ꯂꯩꯔꯤꯕꯅꯤꯅꯀꯣ
ꯎꯝ ꯍꯣꯏ ꯑꯗꯨꯅꯦ
ꯑꯁ ꯑꯩ ꯉꯁꯥꯏꯅ ꯐ꯭ꯔꯤꯗ ꯂꯩꯕꯅꯤꯅꯦ ꯀꯅꯥꯕꯨ ꯀꯣꯜ ꯇꯧꯁꯤꯔꯥ ꯈꯜꯂꯒ ꯄꯪ ꯇꯧ ꯇꯧꯁꯨ ꯅꯨꯡꯉꯥꯏꯇꯦꯅ
ꯑꯗꯨ ꯑꯣꯏ ꯑꯗꯨꯅꯦ ꯑꯩ ꯑꯩꯁꯨ ꯑꯉꯥꯡ ꯂꯩꯕꯅꯤꯅꯀꯣ
ꯍꯣꯏ
ꯑ ꯀꯔꯤ ꯍꯥꯏꯁꯤꯔꯥ ꯎꯝ ꯀꯣ ꯑꯃꯨꯛ ꯇꯧ ꯑ ꯃꯥ ꯇꯨꯝꯕ ꯃꯇꯝꯗ ꯇꯧꯁꯤꯔꯥ ꯈꯟꯕꯅꯦ ꯑꯗꯨ ꯑꯣꯏꯔꯁꯨꯒꯣ ꯀꯔꯤ ꯍꯥꯏꯁꯤꯔꯥ ꯎꯝ ꯃꯔꯛꯇ ꯀꯞ ꯀꯞ ꯑꯥ ꯀꯥꯞꯊꯣꯛꯂꯛꯂꯗꯤꯀꯣ ꯅꯨꯡꯉꯥꯏ ꯎꯝ ꯎꯝ
ꯑ ꯑꯩꯈꯣꯏ ꯁ꯭ꯀꯨꯜ ꯀꯥꯔꯤꯕꯁꯦ ꯁ꯭ꯀꯨꯜꯒꯤ ꯃꯇꯥꯡꯗꯗꯤ ꯍꯥꯏꯒꯅꯨ ꯍꯥꯏꯕꯅꯦꯕ
ꯑꯣ ꯎꯝ
ꯑꯗꯨꯗꯤ ꯐꯥꯏꯚ ꯖꯤ ꯅꯦꯠꯋꯥꯛꯇ ꯋꯥꯔꯤ ꯁꯥꯒꯗꯧ ꯃꯥꯜꯂꯦ
ꯑꯣ ꯍꯣꯏꯅ ꯑꯗꯨ ꯑꯗꯨ
ꯑꯗꯨꯅꯦ ꯐ꯭ꯔꯤꯗ ꯂꯩꯌꯦ ꯍꯥꯏꯔꯁꯨ ꯄꯪꯇꯧ ꯇꯧꯕꯁꯨ ꯅꯨꯡꯉꯥꯏꯇꯦꯕ
ꯍꯣꯏ ꯍꯣꯏ ꯑꯗꯨꯒꯤ ꯎꯝ ꯏꯃꯥꯟꯅꯕꯤꯕꯨ ꯐꯣꯟ ꯇꯧꯋꯦ ꯃꯥ ꯕꯤꯖꯤ ꯑꯣꯏꯕ ꯑꯣꯏꯔꯝꯒꯅꯤ ꯐꯣꯟ ꯄꯥꯏꯔꯛꯇꯕ
ꯑꯩꯉꯣꯟꯗ ꯀꯟꯇꯦꯛ ꯂꯩꯔꯤꯕꯁꯤꯡꯗꯤ ꯀꯩꯅꯣ ꯊꯕꯛ ꯊꯕꯛ ꯂꯩꯕ ꯉꯥꯛꯇꯅꯤꯅꯀꯣ ꯗꯨꯝ ꯃꯊꯧ ꯃꯊꯧ ꯆꯠꯈꯤꯗꯅ ꯎꯄꯥꯏ ꯂꯩꯇꯕ
ꯍꯧꯖꯤꯛꯇꯤ ꯅꯨꯡꯁꯥ ꯊꯣꯛꯑꯦ ꯌꯥꯝ ꯀꯜꯂꯦ ꯅꯨꯡꯁꯥ ꯃ ꯑꯥ ꯃꯔꯛ ꯊꯣꯛꯔꯗꯤ ꯍꯞꯇꯥ ꯑꯃꯒꯨꯝꯕ ꯑꯣꯏꯔꯦ ꯅꯨꯡꯁꯥ ꯊꯣꯛꯇꯅ ꯊꯣꯛꯂꯛꯇꯕꯗꯣ ꯑꯗꯣ ꯀꯔꯤ ꯍꯥꯏꯁꯤꯔꯥ ꯎꯝ ꯑꯩꯈꯣꯏꯗꯤ ꯑ ꯆꯤꯡꯗ ꯂꯩꯕꯅꯤꯅ ꯐꯧꯒꯨꯝꯕ ꯐꯧ ꯍꯜꯂꯒ ꯑꯃꯨꯛꯀ ꯅꯨꯡꯁꯥꯗ ꯐꯧꯍꯜꯂꯒ ꯑꯃꯨꯛꯀ ꯇꯛꯔꯒ ꯆꯥꯏꯗꯅ
ꯍꯣꯏ
ꯑꯗꯨꯒꯤ
ꯑꯗꯣ ꯀꯔꯣꯝꯗ ꯂꯩꯕꯅꯣ ꯅꯣꯏꯗꯤ
ꯑꯩꯈꯣꯏ ꯅꯣꯅꯦꯔꯣꯝꯗꯒꯤꯅꯦ
ꯑꯣ ꯑꯩꯈꯣꯏꯅ ꯇꯃꯦꯡꯂꯣꯡꯗꯒꯤ ꯑꯣꯏꯕ
ꯅꯣꯏꯒꯤ ꯋꯦ ꯋꯦꯗꯔꯗꯤ ꯑꯩꯗꯤ ꯄꯥꯝꯃꯦ ꯏꯪꯉꯦꯗꯅ ꯅꯣꯏꯗꯗꯤ ꯑꯩꯗꯤ ꯏꯪꯕ ꯌꯥꯝ ꯄꯥꯝꯕꯅꯦ ꯑꯩꯒꯤ ꯢꯆꯦ ꯑꯩꯒꯤ ꯢꯆꯦ ꯀꯣ ꯑꯩꯈꯣꯏ ꯃꯥꯁꯨ ꯑꯥꯗ ꯂꯨꯍꯣꯡꯉꯦꯕ ꯑꯗꯣ ꯑꯩꯈꯣꯏ ꯈꯨꯟꯗ ꯃꯥꯗꯤ ꯁꯥꯕ ꯌꯥꯝ ꯍꯩꯅ ꯑꯗꯨ ꯆꯠꯄ ꯃꯇꯝꯗꯗꯤ ꯋꯥꯕꯗꯣ ꯋꯥꯕꯗꯣ ꯃꯥꯗ ꯀꯣ ꯇꯠꯂꯦ ꯍꯥꯏꯅ ꯀꯔꯤ ꯍꯥꯏꯁꯤꯔꯥ ꯎꯝ ꯑꯗꯨꯝ ꯑ ꯐꯣꯟꯗꯀꯣ ꯎꯝ
ꯑꯁꯤ ꯑꯌꯤꯡꯕ ꯃꯐꯝꯗ ꯑꯗꯨꯝ ꯂꯩꯕꯅꯤꯅ ꯅꯣꯡ ꯐꯥꯗꯣꯛ ꯏꯝꯐꯥꯜꯒꯨꯝꯕ ꯅꯣꯅꯦꯒꯨꯝꯕꯗꯅ ꯂꯩꯔꯗꯤ ꯑꯁ ꯌꯥꯗ꯭ꯔꯦ
ꯎꯝ ꯍꯣꯏ
ꯎꯔꯗꯤ ꯑꯗꯨꯝ ꯍꯥꯀꯠꯆꯕꯅꯀꯣ ꯑꯦꯂꯔꯖꯤ ꯇꯧꯋꯦꯕ
ꯎꯝ ꯍꯣꯏ ꯑꯗꯨꯃꯥꯏꯅ ꯇꯧꯔꯝꯒꯅꯤ ꯍꯩꯅꯥꯗꯕꯗꯤ ꯑꯉꯥꯡ ꯑꯣꯏꯔꯤꯉꯩꯗꯒꯤ ꯑꯗꯨꯝ ꯍꯧ ꯃꯐꯝꯗꯨꯗ ꯈꯪꯅꯈ꯭ꯔꯗꯤ ꯑꯗꯨꯝ ꯅꯨꯡꯉꯥꯏꯌꯦ ꯑꯗꯨ ꯑꯣꯏꯔꯁꯨꯀꯣ ꯃꯔꯛ ꯃꯔꯛꯇ ꯑꯗꯨꯃꯥꯏꯅ ꯇꯧꯕꯁꯦ ꯌꯥꯝ ꯋꯥꯕꯅꯦ
ꯑꯗꯨꯅꯦ ꯑꯗꯨ ꯑꯣꯏꯔꯁꯨ ꯈꯔ ꯀꯨꯏꯅ ꯂꯩꯔꯒ ꯑꯗꯥꯞ ꯇꯧꯔꯛꯄꯗꯤ ꯌꯥꯏꯗ ꯑꯃꯨꯛꯀ
ꯍꯣꯏ ꯍꯣꯏ ꯑꯗꯨꯅꯦ ꯎꯝ
ꯍꯥꯟꯅ ꯂꯥꯛꯄ ꯍꯥꯟꯅ ꯆꯠꯄ ꯃꯇꯝꯗꯅꯦꯕ ꯋꯥꯁꯦ
ꯑꯗꯣ ꯅꯣꯏ ꯔꯣꯝꯗꯗꯤ ꯅꯣꯡ ꯆꯨꯔꯗꯤ ꯂꯩꯆꯤꯟꯁꯨ ꯌꯥꯝ ꯂꯥꯛꯏꯀꯣ
ꯍꯣꯏꯅꯦ ꯂꯩꯆꯤꯟꯅꯤꯅꯦ ꯅꯨꯡꯁꯥ ꯊꯣꯛꯇꯦ ꯍꯥꯏꯔꯤꯁꯦ
ꯂꯩꯆꯤꯟꯅꯤ ꯌꯥꯝꯕꯒꯤ ꯃꯥꯅꯀꯣ ꯃꯔꯛ ꯃꯔꯛꯇ ꯐꯣꯟꯗ ꯊꯥꯔꯛꯑꯦꯕ ꯌꯦꯡꯉꯨꯗꯣ ꯑꯩꯈꯣꯏꯒꯤ ꯈꯨꯟꯁꯦ ꯑꯗꯨꯃꯥꯏꯅ ꯂꯩꯔꯦ ꯑꯗꯨꯅ ꯑꯩ ꯅꯣꯏꯒꯤ ꯈꯨꯟꯁꯦ ꯌꯦꯡꯕ ꯃꯇꯝꯗ ꯕꯨꯠꯁꯨ ꯊꯣꯛꯂꯛꯅꯤꯉꯥꯏ ꯊꯣꯛꯅꯤꯡꯉꯥꯏ ꯇꯧꯋꯦꯀꯣ ꯍꯥꯏꯅ ꯑꯣ
ꯎꯝ
ꯎꯝ ꯃꯔꯛ ꯃꯔꯛꯇ ꯑꯩꯈꯣꯏ ꯅꯣꯛꯂꯒ ꯂꯩꯕꯅꯦ
ꯍꯔꯔ ꯍꯔꯔ ꯃꯨꯚꯤꯒꯨꯝꯕ ꯀꯥꯞꯄ ꯌꯥꯔꯅꯤ ꯃꯔꯛ ꯃꯔꯛꯇꯗꯤ ꯂꯩꯀꯥꯏ ꯂꯩꯀꯥꯏ ꯍꯣꯏ ꯂꯩꯀꯥꯏ ꯂꯩꯀꯥꯏꯗꯤ ꯈꯔ ꯀꯩꯅꯣ ꯇꯧꯋꯦꯕ
ꯎꯟ ꯅꯣꯏꯒꯤ ꯁꯣꯔꯣꯛ ꯅꯣꯏꯒꯤ ꯁꯣꯔꯣꯛꯇꯣ ꯑꯗꯨꯗ ꯑꯗꯨꯝ ꯀ꯭ꯔꯦ ꯍꯥꯏꯁꯤꯔꯥ ꯒꯥꯔꯤ ꯑꯃꯕꯨꯁꯨ ꯑꯃꯕꯨꯁꯨ ꯑꯣꯗꯅ ꯆꯠꯄꯁꯨ ꯃꯇꯥꯡ ꯃꯇꯥꯡ ꯂꯩꯌꯦꯗꯅ
ꯍꯣꯏ ꯅꯍ ꯑꯩꯁꯨ ꯒꯥꯔꯤ ꯑꯆꯧꯕ ꯂꯩꯌꯦꯕꯀꯣ ꯑꯗꯨ ꯅꯍꯥꯟ ꯀꯩꯅꯣ ꯏꯝꯐꯥꯜ ꯆꯠꯂꯒ ꯑꯃꯨꯛ ꯀꯥ ꯍꯜꯂꯛꯄ ꯂꯩꯆꯤꯟ ꯌꯥꯝ ꯄꯟꯗꯨꯅ ꯒꯥꯔꯤꯁꯦ ꯂꯝꯕꯤ ꯎꯗ꯭ꯔꯦꯕ ꯑꯗꯨꯒ ꯑꯩꯈꯣꯏ ꯏꯃꯥꯕꯨ ꯇꯣꯔꯆ ꯂꯥꯏꯠ ꯄꯥꯏꯍꯜꯂꯒ ꯒꯥꯔꯤ ꯃꯃꯥꯡꯗ ꯆꯥꯏꯍꯜꯂꯒ ꯂꯝꯕꯤ ꯌꯦꯡꯍꯟꯕꯅꯦ
ꯅꯨꯡꯗꯥꯡꯗ ꯅꯨꯡꯗꯥꯥꯡꯗ ꯅꯨꯡꯗꯤꯟ ꯑ ꯑ ꯑ ꯑ ꯍꯣꯏ ꯑꯗꯨꯃꯥꯏꯅ ꯇꯧꯔꯝꯒꯅꯤ
ꯃꯃꯥꯡꯗ ꯍꯥꯟꯅ ꯌꯦꯡꯉꯅꯤꯗꯅ ꯑꯗꯨꯗ ꯒꯥꯔꯤꯅ ꯇꯞꯅ ꯊꯧꯕ ꯅꯠꯇ꯭ꯔꯗꯤ ꯑꯩꯈꯣꯏꯅ ꯆꯠꯂꯤꯕ ꯁꯥꯏꯠ ꯐꯥꯎ ꯈꯪꯗꯦꯕ
ꯍꯣꯏ ꯑꯗꯨꯃꯥꯏꯅ ꯇꯧꯕꯅꯦ ꯎꯝ ꯌꯥꯝ ꯗꯦꯟꯖꯔ ꯑꯣꯏꯕꯅꯦ ꯑꯗꯨꯒꯨꯝꯕꯗꯣ
ꯅꯣꯡꯉꯥꯟꯕ ꯀꯥꯟꯗꯗꯤ ꯈꯔ ꯐꯥꯏꯌꯦ
ꯎꯝ ꯍꯣꯏ ꯍꯣꯏ ꯑꯗꯨꯅꯦ ꯑꯗꯨ ꯑꯣꯏꯔꯁꯨ ꯏꯪꯕꯅꯗꯤ
ꯄꯨꯔꯥ ꯕꯦꯁ ꯇꯥꯔꯦꯗ
ꯍꯣꯏ ꯕꯦꯁ ꯑꯣꯏꯌꯦ ꯅꯣꯏꯅ ꯈꯔ ꯑꯩꯗꯤꯕ ꯏꯪꯕ ꯃꯐꯝ ꯑꯣꯏꯅ ꯄꯥꯝꯃꯦ ꯁꯥꯕꯗꯗꯤ ꯑꯩꯌꯥ ꯀꯔꯤ ꯎꯄꯥꯏ ꯂꯩꯒꯅꯤ ꯏꯪꯕ ꯃꯛ ꯏꯪꯕ ꯃꯐꯝꯗꯗꯤ ꯑꯩꯈꯣꯏ ꯑ ꯏꯪꯉꯦ ꯍꯥꯏꯔꯗꯤ ꯀꯔꯤ ꯍꯥꯏꯁꯤꯔꯥ ꯐꯤꯒꯨꯝꯕꯁꯨ ꯑ ꯏꯟꯕ ꯏꯟꯕ ꯌꯥꯏꯗꯅ ꯑꯗꯨ ꯑꯣꯏꯔꯁꯨ ꯎꯝ ꯁꯥꯕ ꯃꯐꯝꯗꯨꯗꯤ ꯀꯔꯤꯁꯨ ꯎꯄꯥꯏ ꯃꯥꯏꯁꯨ ꯃꯩ ꯂꯥꯛꯇ꯭ꯔꯗꯤ ꯀꯔꯤꯁꯨ ꯎꯄꯥꯏ ꯂꯩꯇꯦ
ꯎꯝ ꯂꯧꯊꯣꯛꯄꯁꯨ ꯌꯥꯗꯕ ꯐꯤꯔꯣꯜꯁꯨ
ꯍꯣꯏ ꯍꯣꯏ
ꯑꯩꯈꯣꯏꯕꯨꯗꯤ ꯌꯥꯏꯕ ꯅꯣꯏꯗꯤ ꯗꯦꯟꯖꯔꯅꯤ
ꯎꯝ
ꯑꯗꯣ ꯏꯟꯗꯤꯌꯥꯗꯁꯨ ꯀꯣ
ꯎꯝ
ꯁꯥꯎ ꯂꯣꯝꯃꯗꯤ ꯋꯤꯟꯇꯔ ꯂꯩꯇꯦ
ꯍꯣꯏ ꯑꯗꯨꯃꯥꯏꯅ ꯇꯧꯋꯦ ꯑꯗꯨꯃꯥꯏꯅ ꯍꯥꯏꯌꯦ ꯎꯝ
ꯎꯝ ꯑꯩꯈꯣꯏꯁꯨ ꯈꯔꯗꯤ ꯀꯨꯏꯔꯦꯗ ꯆꯍꯤ ꯑꯅꯤ ꯑꯍꯨꯝꯒꯤ ꯃꯃꯥꯡꯗ ꯁꯨꯝ ꯊꯕꯛ ꯁꯨꯕ ꯆꯠꯄꯅꯦꯕ
ꯑ
ꯑꯗꯨꯗ ꯑꯩꯈꯣꯏꯗꯤ ꯇ꯭ꯔꯣꯂꯤ ꯑꯅꯤ ꯄꯨꯔꯒ ꯆꯠꯄꯅꯦ ꯇꯣꯂꯤ ꯑꯃꯁꯤꯅ ꯑꯩꯈꯣꯏꯒꯤ ꯐꯤꯔꯣꯟꯜ ꯍꯥꯞꯄꯦ ꯇꯣꯂꯤ ꯑꯃꯁꯤꯅ ꯕ꯭ꯂꯦꯡ ꯀꯦꯠꯀꯥ ꯀꯩ ꯀꯩꯅꯣ ꯄꯨꯔꯒ ꯆꯠꯄꯅꯦꯕ
ꯑꯣ ꯑꯣ
ꯆꯪꯂꯛꯄꯗꯒꯤ ꯊꯥ ꯑꯃꯁꯦ ꯐꯤꯔꯣꯟꯜ ꯍꯣꯡꯗꯦ
ꯕꯣꯛꯁꯔꯒ ꯚꯦꯖ ꯐ꯭ꯔꯨꯏꯠ ꯑꯄꯕꯗꯣ ꯑꯗꯨꯗꯒꯤ ꯆꯨꯝ ꯍꯦꯟ ꯍꯦꯟꯅ ꯂꯤꯠꯇ꯭ꯔꯦ ꯐꯤꯔꯣꯜꯁꯦ
ꯑꯣ ꯎꯝ ꯎꯝ
ꯍꯥꯏꯗꯤ ꯅꯨꯡꯗꯥꯡꯗꯁꯨ ꯑꯌꯨꯛꯇꯁꯨ ꯅꯨꯡꯊꯤꯟꯗꯁꯨ ꯄꯨꯔꯥ ꯋꯦꯗꯔꯁꯦ ꯅꯨꯡꯁꯥꯕꯨꯗꯤ ꯌꯥꯝ ꯀꯟꯅ ꯊꯣꯛꯇꯕ ꯑꯗꯨ ꯑꯣꯏꯔꯁꯨ ꯁꯥꯕꯗꯣ ꯇꯦꯝꯄꯔꯦꯆꯔꯗꯣ ꯌꯥꯗꯦꯕ
ꯑꯣ ꯑꯣ ꯑꯣ ꯎ ꯑꯗꯨꯃꯥꯏ ꯑꯣꯏꯔꯝꯅꯤ ꯍꯣꯢ
ꯎꯝ ꯏꯪꯕ ꯃꯐꯝꯁꯤꯅ ꯕꯦꯁ ꯇꯥꯔꯦꯗ
ꯍꯣꯏ ꯏꯪꯕ ꯃꯐꯝꯅ ꯀꯔꯤ ꯍꯥꯏꯁꯤꯔꯥ ꯑꯩꯈꯣꯏꯕꯨꯁꯨ ꯌꯥꯝ ꯑꯗꯨ ꯑꯣꯏꯔꯁꯨꯕꯣ ꯍꯛꯆꯥꯡ ꯍꯛꯆꯥꯡ ꯐꯠꯇꯕ ꯃꯤꯁꯤꯡꯗꯤ ꯑꯁꯥꯕ ꯃꯐꯝꯗꯨꯅ ꯐꯩ ꯍꯥꯏꯌꯦ ꯃꯤꯅ ꯍꯥꯏꯅꯕꯁꯦ ꯎꯝ ꯏꯪ ꯎꯝ
ꯥ ꯃꯤ ꯃꯤ ꯃꯁꯥꯒꯤꯀꯣ
ꯍꯣꯏ ꯀꯔꯤ ꯍꯥꯏꯁꯤꯔꯥ ꯃꯤ ꯌꯥꯝ ꯅꯥꯒꯟꯕ ꯃꯤꯁꯤꯡꯗꯣ
ꯑꯥ